ꯍꯜꯂꯣ ꯇꯥꯕ꯭ꯔꯥ ꯌꯥꯔꯕꯥ꯫
ꯇꯌꯦ ꯑꯧ꯫
ꯌꯥꯔꯅꯤ ꯌꯥꯔꯅꯤ ꯄꯩꯁꯥ ꯐꯪꯉꯅꯤ꯫ ꯑꯗꯣ ꯑꯩꯅ ꯑꯩꯅ ꯀꯣꯜ ꯇꯧꯕꯁꯦ ꯅꯪꯅ ꯋꯥ ꯌꯥꯝ ꯉꯥꯡꯗ꯭ꯔꯗꯤ ꯌꯥꯗꯕꯅꯦ꯫ ꯑꯗꯨꯃꯥꯏꯅ ꯍꯥꯏꯌꯦ ꯏꯃꯥꯟꯅꯕꯤꯅ ꯍꯣꯏ ꯉꯥꯡꯕꯨꯗꯤ ꯄꯨꯂꯞ ꯉꯥꯡꯃꯤꯟꯅꯗꯣꯏꯅꯦꯕ꯫ ꯑꯗꯣ ꯃꯔꯛꯇ ꯌꯥꯝꯅ ꯒꯦꯞ ꯂꯩꯍꯟꯕ ꯌꯥꯗꯦꯕ ꯍꯥꯏꯗꯤ ꯋꯥ ꯉꯥꯡꯗꯕꯩ ꯏꯁꯄꯦꯁꯇꯣ꯫
ꯑꯣ
ꯒ꯭ꯌꯥꯟ ꯇꯥꯔꯕ ꯑꯩꯅ ꯍꯥꯏꯁꯦ ꯋꯥ ꯑꯗꯨꯝ ꯉꯥꯡꯅꯗ ꯌꯥꯗꯦꯕ꯫
ꯑꯣ ꯑꯗꯨꯗꯤ ꯉꯥꯏꯈꯣ꯫
ꯎꯝ ꯃꯥ ꯃꯥꯒꯤꯗꯤ ꯉꯔꯥꯡ ꯏꯟꯖꯥꯡ ꯈꯥꯛ ꯑꯦ ꯄꯤꯖꯅꯕ꯫ ꯌꯦꯟ ꯊꯣꯡꯉꯣꯅ ꯊꯤꯂꯛ ꯑꯃꯦ ꯃꯤ ꯃꯉꯥ ꯑꯣꯏꯗꯣꯏ ꯃꯥꯜꯂꯦ ꯅꯪꯅ ꯇꯧꯕꯗꯧ ꯃꯥ ꯑ ꯃꯤꯅ ꯇꯧꯔꯛ ꯃꯤꯅ ꯇꯧꯔꯛꯄꯗ ꯅꯪ ꯑꯗꯨꯝ ꯇꯧꯔꯛꯄ ꯌꯥꯏ ꯅꯪꯉꯣꯟꯗ ꯅꯝꯕꯔ ꯑꯃ ꯍꯦꯛꯇꯗꯒꯤ ꯑꯗꯣ ꯃꯤꯅ ꯇꯧꯔꯛꯏꯒꯦꯁꯨ ꯅꯪꯉꯣꯟꯗ ꯄꯩꯁꯥ ꯆꯪ
ꯑꯩꯅ ꯇꯧꯕ ꯑꯗꯒꯤ ꯃꯤꯅ ꯇꯧꯕ ꯀꯩꯝ ꯈꯦꯠꯅꯗ꯭ꯔꯣ ꯑꯗꯨꯝ ꯑꯗꯨꯝ ꯆꯪꯃꯤꯟꯅꯔꯒꯗꯣꯏꯔꯣ꯫
ꯆꯪꯃꯤꯟꯅꯗꯣꯏꯅꯤ ꯄꯩꯁꯥꯗꯤ ꯑꯗꯣ ꯏꯕꯥꯅꯤ ꯋꯥꯔꯤ ꯁꯅꯕꯗ ꯈꯪꯉꯅꯤ ꯄꯩꯁꯥ ꯀꯌꯥ ꯆꯪꯉꯛꯑꯦꯗꯣ ꯑꯩ ꯏꯃꯥꯟꯅꯕꯤꯗꯣ ꯂꯨꯄꯥ ꯀꯌꯥ ꯆꯪꯉꯦ ꯈꯪꯗꯦꯕ ꯈꯪꯗꯦꯗꯤ ꯋꯥꯟ ꯃꯤꯅꯠ꯫ ꯇ ꯋꯥꯟ ꯃꯤꯟ ꯀꯩꯅꯣ ꯃꯤꯅꯠ ꯑꯃꯗ ꯂꯨꯄꯥ ꯅꯤꯄꯥꯜꯅꯦ ꯈꯪꯉꯦ ꯑꯩꯉꯣꯟꯗ ꯆꯪꯉ ꯏꯗꯣ ꯊ꯭ꯔꯤ ꯑꯩꯠꯇꯤꯅꯦꯕ ꯆꯥꯝꯃꯨꯛ ꯇꯥꯔꯒ꯫ ꯑꯗꯣ ꯃꯥꯅ ꯃꯉꯣꯟꯗ ꯀꯌꯥ ꯆꯪꯉꯛꯄꯅꯣ ꯑꯩ ꯍꯪꯉꯨꯗꯦꯕ ꯑꯩꯁꯨ ꯑꯗꯨꯝ ꯏꯟꯇꯔꯦꯁ ꯑꯗꯨꯗꯨꯒ ꯑꯗꯨꯃꯥꯏꯅ ꯇꯧꯋꯦꯕ꯫ ꯃꯥ ꯀꯌꯥ ꯆꯪꯉꯛꯄꯅꯣ ꯍꯪꯗꯦ ꯑꯗꯣ ꯅꯪꯒꯤꯁꯨ ꯑꯗꯨꯝ ꯆꯪꯉꯛꯀꯅꯤ ꯍꯥꯏꯗꯤ ꯃꯥꯅ ꯑꯩꯉꯣꯟꯗ ꯇꯧꯔꯛꯑꯒ ꯑ ꯂꯨꯄꯥ ꯊ꯭ꯔꯤ ꯑꯩꯠꯇꯤ ꯐꯥꯎꯗꯤ ꯆꯪꯕꯅꯤꯅ ꯑꯗꯨꯝ ꯌꯥꯝ ꯆꯪꯅꯤꯕ ꯎꯝ ꯑꯗꯩ ꯅꯪꯅ ꯑꯃꯨꯛ ꯑꯩꯉꯣꯟꯗ ꯑꯃꯨꯛ ꯇꯧꯔꯛꯄ ꯌꯥꯏꯌꯦꯕ ꯄꯩꯁꯥ ꯑꯗꯨꯝ ꯐ꯭ꯔꯤꯗ ꯇꯥꯟ ꯍꯥꯏꯗꯅ꯫
ꯑꯥ ꯃꯊꯪ ꯃꯊꯪ ꯇꯧꯒꯦ ꯀꯩꯅꯣꯅꯦ ꯏꯁ꯫
ꯇꯧꯊꯔꯣ ꯃꯊꯪ ꯃꯊꯪ ꯋꯥꯔꯤ ꯋꯥꯔꯤ ꯂꯤꯠꯊꯔꯣ ꯃꯊꯪ ꯃꯊꯪ ꯑꯦ ꯑꯃ ꯀꯩꯅꯣꯒꯤꯗꯣ ꯅꯪ ꯑ ꯀꯃꯦꯟ ꯇꯧꯔꯤꯗꯣ꯫ ꯀꯃꯥꯏꯟ ꯇꯧꯔꯒꯦꯗꯣ꯫
ꯑꯗꯨ ꯖꯤꯃꯦꯜꯗ ꯊꯥꯔꯛꯀꯗ꯭ꯔꯥ ꯍꯥꯏꯗꯤ ꯀꯩꯅꯣ ꯀꯩꯝ ꯇꯧꯔꯛ ꯀꯩꯝ ꯍꯥꯏꯔꯛꯇ꯭ꯔꯤ ꯍꯧꯖꯤꯛ ꯐꯥꯎꯒꯤꯗꯤ ꯑꯩ ꯑꯃꯨꯛ ꯆꯪꯉ ꯌꯦꯡꯒꯦ ꯈꯜꯂꯝꯃꯤꯅꯤ꯫ ꯂꯥꯛꯇꯦꯑꯦ꯫
ꯎꯝ꯫
ꯖꯤꯃꯦꯜꯗ꯫ ꯃꯦꯁꯦꯖ ꯂꯥꯛꯀꯗꯕ ꯑꯣꯏꯔꯝꯅꯤꯕ꯫
ꯖꯤ ꯃꯦꯜ ꯑꯦꯀꯥꯎꯟꯠ ꯄꯤꯕ꯭ꯔꯣ ꯍꯥꯢꯁꯦ꯫
ꯀꯩꯅꯣꯗ ꯑꯥꯏꯖꯤꯗ ꯀꯩꯅꯣ ꯇꯧꯢ ꯗꯣ ꯖꯤꯃꯦꯜ ꯑꯦꯀꯥꯎꯟꯗ ꯑꯗꯨꯝ ꯌꯥꯎꯔꯝ ꯌꯥꯎ ꯌꯥꯎꯋꯤ ꯗꯨꯗꯤ꯫
ꯎꯝ ꯅꯪꯒꯤ ꯃꯦꯁꯦꯁꯇ ꯂꯥꯛꯑꯣꯏꯗ꯭ꯔꯣ꯫ ꯑꯦꯁ ꯑꯦꯝ ꯑꯦꯁ ꯂ ꯀꯩꯅꯣꯗꯨꯗ ꯏꯟꯁꯇꯥꯒꯤ ꯃꯦꯁꯦꯁꯇ꯫
ꯑꯗꯨꯗꯤ ꯑꯩꯁꯨ ꯈꯪꯗ꯭ꯔꯦ꯫ ꯑꯩꯗꯤ ꯁꯨꯝ ꯃꯣꯏꯅ ꯀꯃꯦꯟ ꯇꯧ ꯍꯥꯏꯕꯗꯨꯗ ꯆꯪꯉ ꯌꯦꯡꯉꯦ ꯀꯃꯦꯟ ꯇꯧꯅꯕꯩ ꯃꯑꯣꯡꯗ꯫
ꯎꯝ ꯎꯝ꯫ ꯑꯗꯨ ꯃꯥꯏ ꯂꯥꯛꯅꯕꯅꯦ ꯃꯦꯁꯦꯁꯇ
ꯋꯥꯈꯜꯗꯁꯨ ꯈꯔ ꯂꯩꯔꯦ ꯈꯔ ꯄꯥꯜꯂꯨꯔꯕꯅꯦ ꯑꯗꯣ ꯑꯃꯨꯛ ꯌꯥꯔꯛꯇꯦ
ꯀꯩ ꯍꯥꯏꯖꯦ ꯑꯩꯅ ꯋꯥ ꯉꯥꯡꯕ ꯌꯥꯗꯦ ꯀꯩ ꯍꯥꯏꯅꯣ ꯑꯩ ꯍꯥꯥ ꯇꯥꯍꯧꯗ꯭ꯔꯦ ꯅꯨꯄꯤ ꯅꯪ ꯍꯥꯏꯗꯣ
ꯑꯣ ꯁꯣꯝ ꯅꯀꯟꯗ ꯋꯥꯔꯤ ꯁꯥꯟꯅꯕꯅꯦ ꯍꯥꯏꯕ
ꯎꯝ
ꯉꯥꯛꯇꯪ ꯉꯥꯏꯔꯝꯃꯣ ꯑꯩ ꯁꯣꯝꯗ ꯀꯟꯅ ꯄꯩꯁꯥ ꯇꯥꯜꯂꯤ ꯋꯥꯔꯤ ꯁꯥꯅꯔ ꯄꯩꯁꯥ ꯇꯥꯜꯂꯤ
ꯉꯁꯤ ꯅꯣꯡꯃꯒꯤ ꯆꯔꯥ ꯇꯥꯂꯤ ꯍꯥꯏꯌꯨ
ꯎꯝ ꯆꯨꯝꯗꯣꯏꯅꯤ
ꯑꯩ ꯀꯨꯆꯣ ꯁꯦꯡꯗ꯭ꯔꯦꯅ ꯂꯪꯅꯔꯛꯏꯕ
ꯑꯣ ꯀꯩ ꯆꯥꯔꯒꯦ ꯅꯪꯕꯣ ꯀꯩꯗꯧꯔꯕ ꯃꯨꯠ ꯀꯩ ꯍꯧꯔꯛꯢꯅꯣ ꯎꯝ
ꯑꯩꯒꯤꯗꯤ ꯋꯥꯗ꯭ꯔꯦ ꯑꯩꯗꯤ ꯀꯦꯝꯍꯦꯛ ꯈꯟꯗ꯭ꯔꯦꯁꯦ ꯌꯥꯔꯦꯁ ꯑꯗꯨ ꯋꯥꯔꯤ ꯇꯣꯛꯁꯤꯁꯦ ꯎꯝ
ꯃꯤ ꯈꯟꯕꯤꯔꯤꯕ
ꯃꯤ ꯈꯟꯕꯤꯔ ꯋꯥꯔ ꯂꯩꯔꯦ ꯑꯩꯅ ꯌꯥꯔꯦ ꯌꯥꯔꯦ ꯁꯤ ꯗꯨ ꯇꯣꯛꯁꯤꯁꯦ ꯑꯩ ꯍꯦꯟꯅ ꯋꯥꯅꯕꯅꯦ ꯁꯨꯃꯥꯏ ꯇꯧꯕꯅꯦ ꯋꯥꯔꯤꯁꯦ ꯀꯃꯥꯏꯅ ꯇꯧꯒꯦꯒ ꯑꯃ ꯅꯪ ꯀꯩꯅꯣꯗ ꯑꯦꯛꯆꯦꯟꯁ ꯃꯤꯡ ꯆꯟꯖꯟꯕꯗꯣ ꯆꯟ
ꯆꯟꯗ꯭ꯔꯤꯌꯦ ꯑꯗꯨ ꯆꯟꯖꯟꯒꯗꯕꯅꯦ
ꯑꯗꯨꯗꯣ ꯎꯝ ꯃꯅꯤ
ꯎꯝ ꯑꯩꯁꯨ ꯆꯟꯗ꯭ꯔꯤꯌꯦ ꯍꯣꯏ ꯑꯗꯨ ꯑꯗꯨ ꯑꯃ ꯆꯪꯉꯦ ꯆꯪꯉꯦꯕ ꯀꯥꯏꯗ ꯌꯨꯝꯗ ꯑ ꯑꯦꯛꯆꯦꯟꯁ ꯌꯥꯎꯗꯗꯤ ꯌꯗꯤꯌꯦ
ꯍꯣꯏ ꯑꯦꯛꯆꯦꯁ ꯆꯟꯁꯤꯟꯕꯁꯤꯗ ꯑꯃꯨꯛ ꯀꯩꯅꯣ ꯗꯣꯃꯤꯁꯥꯢꯜ ꯀꯩꯀꯥ ꯆꯪꯉꯦꯗꯅ ꯍꯥ
ꯑꯥ ꯗꯣꯃꯤꯁꯥ ꯆꯪꯉꯝꯅꯤ
ꯑꯥ ꯗꯨꯃꯤꯁꯥꯜ ꯀꯩ ꯀꯥ ꯃꯨꯛ ꯆꯪꯉꯦ ꯑꯗꯨ ꯃꯤꯁꯥꯜꯒꯤ ꯑꯃꯨꯛ ꯑꯗꯨ ꯃꯨꯛ ꯇꯥꯟꯊꯣꯛꯑꯅꯤ ꯑꯗꯨꯒ ꯑꯦꯛꯆꯦꯁꯇ ꯑꯃꯨꯛ ꯃꯤꯡ ꯆꯟꯁꯤꯟꯕ ꯑꯗꯨꯃꯥꯏꯅ ꯈꯔ ꯌꯥꯝꯃꯦꯕ ꯊꯕꯛꯁꯦ ꯑꯗꯣ ꯑꯩꯗꯣ ꯍꯟꯗꯛꯀꯤ ꯑꯃ ꯑꯪ ꯅꯍꯥꯃꯨꯛ ꯍꯥꯏꯅꯔꯝꯕꯗꯣ
ꯑꯥꯌꯥꯝꯕ ꯑꯥ
ꯑꯗꯨꯗꯣ ꯑꯗꯨ ꯇꯧ ꯊꯥꯖꯤꯟꯒꯦꯅ ꯇꯧꯔꯨꯀꯥꯟꯗ ꯑꯗꯨꯒꯤ ꯄ꯭ꯔꯣꯁꯦꯁ ꯃꯌꯥꯝ ꯗꯣ ꯌꯥꯎ ꯂꯩꯔꯝꯃꯦ
ꯂꯣꯢꯔ ꯀꯥꯟꯗ ꯎꯝ
ꯑꯗꯩꯗꯤ ꯅꯪꯉꯔꯣꯏꯅ ꯅꯪꯉꯔꯣꯏ ꯅꯠꯇꯦ ꯂꯥꯁ ꯗꯦꯠ ꯑꯣꯏꯔꯝꯃꯕ ꯏꯁꯄꯣꯟꯁꯔ ꯅꯝꯕꯔ ꯂꯧꯕꯒꯤ ꯑꯗꯨꯅ ꯇꯣꯛꯑꯦ ꯉꯔꯥꯡꯁꯦ
ꯑꯦꯛꯆꯦꯟꯁꯁꯦ ꯑꯣꯟꯂꯥꯏꯟꯗ ꯌꯥꯗꯕ꯭ꯔꯥ ꯑꯣꯟꯂꯥꯏꯟꯗ ꯌꯥꯗꯕ꯭ꯔꯥ
ꯑꯦꯛꯆꯦꯟꯁꯁꯦ ꯍꯧꯖꯤꯛꯀꯤ ꯗꯨꯃꯤꯁꯥꯏꯜꯒ ꯀꯩꯅꯣꯒꯁꯦ ꯂꯩꯇꯥꯥꯔꯒꯗꯤ ꯎꯝ ꯁꯥꯏꯕꯔ ꯑꯃ ꯍꯦꯛꯇꯗ ꯑꯗꯨꯝ ꯌꯥꯕ ꯃꯥꯜꯂꯦ ꯍꯥꯏꯗꯤ ꯑꯃ ꯍꯦꯛꯇꯗꯗꯤ ꯅꯠꯇꯦ ꯃꯣꯏ ꯂꯤꯡ ꯂꯩꯅꯕꯁꯤꯡꯗ ꯗꯤ ꯁꯤꯒ ꯀꯩꯒ
ꯀꯥ ꯑꯥ ꯑꯣꯝꯂꯥꯏꯟꯗ ꯌꯥꯝꯕꯒꯨꯝꯗꯤ ꯇꯧꯒꯅꯦꯕ ꯑꯗꯨꯗꯨꯒ ꯀꯩꯅꯣ ꯊꯣꯛꯄꯩ ꯂꯦꯞꯅꯕꯅꯦꯕ ꯀ꯭ꯌꯨꯕ ꯌꯥꯝꯅ
ꯑꯗꯨꯒ ꯍꯣꯏ ꯊꯕꯛꯇꯨꯒꯤ ꯀꯩꯅꯣ ꯇꯧꯒꯦ ꯍꯥꯏꯔꯒꯅ ꯆꯟꯒꯦ ꯍꯥꯏꯔꯒꯅ ꯏꯁꯄꯣꯟꯁꯔ ꯅꯝꯕꯔ ꯂꯧꯕꯅ ꯑꯃꯨꯛ ꯂꯩꯕ ꯃꯥꯜꯂꯦꯕ ꯑꯗꯨꯒꯤ ꯆꯦꯟꯁꯀꯤꯆꯦꯗꯨ ꯄꯨꯔꯒ
ꯎꯝ
ꯑꯗꯨꯃꯥꯏꯅ ꯑꯩꯁꯨ ꯈꯔ ꯉꯔꯥꯡ ꯈꯔ ꯊꯤꯖꯤꯜꯂꯦ ꯈꯔ ꯇꯥꯟꯅꯔꯦ
ꯎꯝ
ꯈꯔ ꯃꯈꯩ ꯈꯪꯉꯦ
ꯎꯝ
ꯑꯗꯨꯅ ꯂꯧꯊꯣꯛꯑꯒ ꯂꯩꯕꯅ ꯐꯔꯅꯤꯅ ꯑꯩꯁꯦ ꯍꯌꯦꯡꯁꯦ ꯆꯠꯂꯨꯔꯒꯦ ꯇꯧꯕꯅꯦ ꯁꯦꯇꯔꯗꯦꯅꯤꯅ ꯁꯦꯇꯔꯗꯦ ꯈꯔ ꯉꯥꯟ ꯆꯠꯂꯒ ꯑꯗꯨꯝ ꯇꯧꯊꯣꯛꯑꯒ
ꯑꯗꯨ ꯍꯥꯏꯔꯒ ꯑꯩꯁꯨ ꯀꯩꯅꯣ ꯇꯧꯒꯗꯕꯅꯦ ꯑꯗꯨꯃꯥꯏꯅ ꯂꯩꯔꯝꯗꯣꯏꯗꯤ ꯃꯟ ꯑꯗꯣ ꯃꯤꯁꯥꯜꯁꯦ ꯑꯝꯇꯪ ꯉꯟꯊꯣꯛꯑꯗꯤ ꯌꯥꯔꯕ ꯅꯠꯇ꯭ꯔꯣ ꯗꯣꯃꯤꯁꯥꯁꯦ ꯑꯝꯇꯪ ꯂꯧꯊꯣꯛꯑꯗꯤ ꯌꯥꯔꯕ ꯅꯠꯇ꯭ꯔꯣ
ꯌꯥꯔ ꯌꯥꯅꯤ ꯀꯩꯅꯣ ꯅꯪ ꯀꯌꯥꯝ ꯀꯨꯏꯈ꯭ꯔꯒꯦ
ꯃꯥꯀꯣ ꯆꯛ ꯀꯨꯏꯗꯤ ꯀꯨꯏꯔꯦ ꯃꯃꯥꯡ ꯆꯍꯤ ꯀꯗꯧ ꯆꯥ ꯇꯔꯒ ꯂꯧꯊꯣꯛ ꯈꯤꯕꯅꯤ ꯑꯣ ꯕꯤꯁꯤꯛ ꯀꯥꯕꯨꯗꯤ ꯍꯟꯗꯛ ꯂꯣꯏꯅ ꯑꯅꯧꯕ ꯇꯥꯟꯊꯣꯛꯄꯅꯦꯕ ꯏ
ꯑ ꯑꯗꯣ ꯑꯣ ꯕꯤ ꯁꯤꯗ ꯇꯧꯕꯒꯤꯁꯦ ꯑꯦꯛꯆꯦꯟꯁ ꯆꯅꯤꯡ ꯑꯦꯛꯆꯦꯟꯁꯇ ꯃꯤꯡ ꯆꯟꯖꯟꯕꯁꯦ ꯑꯣ ꯕꯤ ꯁꯤ ꯖꯦꯅꯔꯦꯜ ꯈꯥꯏꯗꯣꯛ ꯆꯠꯂꯣ
ꯈꯪꯗꯤꯌꯦ ꯑꯗꯨꯗꯤꯌꯥ
ꯑꯗꯨ ꯑꯩꯁꯨ ꯑꯗꯨꯃꯗꯤ ꯈꯪꯗ꯭ꯔꯦ ꯑꯗꯣ ꯈꯥꯏꯗꯣꯛ ꯇꯥꯔꯒꯗꯤ ꯑꯣ ꯕꯤ ꯁꯤ ꯑꯃꯨꯛꯀ ꯇꯥꯟꯊꯣꯛꯄ ꯑꯃ ꯗꯔꯀꯥꯔ ꯑꯣꯏꯌꯦ ꯑꯩꯗꯤ ꯑꯣ ꯕꯤ ꯁꯤꯁꯦ ꯌꯥꯎꯔꯔꯣꯏꯁꯤꯔꯥ ꯈꯜꯂꯝꯕ ꯇꯥꯟꯗꯣꯛꯍꯧꯗꯦ
ꯑꯣ ꯑꯩ ꯍꯟꯗꯛ ꯇꯥꯟꯊꯣꯛꯄꯅꯤ ꯂꯣꯏꯅ
ꯑꯗꯨꯗꯤ ꯅꯪ ꯑꯣ ꯕꯤ ꯁꯤ ꯅꯧꯅ ꯇꯥꯟꯊꯣꯛꯑꯗꯤ ꯅꯨꯄꯤ ꯗꯣꯃꯤꯁꯥꯏꯜ ꯀꯩꯀꯥꯗꯣ ꯌꯥꯔꯝꯈꯤꯅꯤꯌꯦ
ꯑꯗꯨ ꯌꯥꯔꯤꯀꯥꯟꯗ ꯇꯧꯍꯧꯔꯣ ꯑꯦꯛꯆꯦꯟꯁꯇ ꯃꯤꯡ ꯆꯟꯖꯟꯕ ꯍꯥꯏꯗꯣ
ꯑꯩꯈꯣꯏꯗꯤ ꯑꯥꯗ ꯑꯃꯨꯛ ꯆꯠꯂꯒ ꯇꯧꯔꯨꯗꯣꯏ ꯑꯣꯏꯔꯝꯅꯤꯌꯦ
ꯑꯦ ꯅꯠꯇꯦ ꯅꯠꯇꯦ ꯌꯥꯕꯅꯦ
ꯌꯥꯕ꯭ꯔꯥ
ꯑꯥ
ꯏꯟꯀꯝ ꯂꯩꯏ ꯗꯣꯃꯤꯁꯥꯏꯜꯁꯦ ꯎꯗ꯭ꯔꯤꯁꯦ
ꯁꯥꯏꯕꯔ ꯁꯥꯏꯕꯔ ꯈꯔ ꯗꯤꯁꯤꯒ ꯃꯔꯤ ꯂꯩꯅꯕ ꯑꯃ ꯍꯦꯛꯇꯗ ꯌꯥꯏ ꯍꯥꯏꯕꯅꯦ ꯍꯧꯖꯤꯛꯀꯤ ꯅꯪꯒꯤ ꯗꯣꯃꯤꯁꯥꯏꯜꯗꯨꯒ ꯀꯩꯅꯣꯗꯨꯒ ꯄꯥꯏꯔꯒ
ꯑꯩꯒꯤ ꯀꯩꯅꯣꯗ ꯌꯥꯎꯔꯝꯒꯗ꯭ꯔꯗꯣ ꯗꯣꯃꯤꯁꯥꯏꯜꯁꯦ ꯎꯝ ꯗꯣꯃꯤꯁꯥꯏꯜꯁꯦ ꯅꯍꯥꯟꯃꯨꯛ ꯀꯩꯅꯣꯝꯒꯤꯗꯗꯤ ꯆꯪꯈꯤꯕꯅꯦꯕ ꯀꯩꯗ ꯆꯀꯩ ꯀꯩꯗ ꯆꯪꯅꯩ ꯗꯣꯃꯤꯁꯥꯏꯜꯁꯦ
ꯑꯣ ꯑꯣ ꯕꯤ ꯁꯤ ꯇꯥꯟꯊꯣꯛꯄꯗ
ꯑꯗꯣ ꯑꯩꯒꯤꯗꯨꯗꯤ ꯑꯩꯈꯣꯏꯒꯤꯗꯤ ꯈꯪꯅꯕꯅꯤꯅ ꯑꯗꯨꯝ ꯇꯥꯟꯊꯣꯔꯛꯑꯣ ꯗꯣꯃꯤꯁꯥꯏꯜ ꯂꯩꯕ ꯃꯥꯜꯂꯦ ꯇꯨ ꯊꯥꯎꯖꯟ ꯇ꯭ꯋꯦꯟꯇꯤ ꯇ꯭ꯋꯦꯟꯇꯤ ꯐꯣꯔꯒꯤ
ꯑꯣ ꯑꯗꯨꯗꯤ ꯈꯪꯗꯦ ꯌꯥꯒꯗ꯭ꯔꯥ ꯑꯗꯨ ꯄꯨꯔꯒꯅꯦ
ꯈꯥꯡ
ꯑꯗꯨꯝ ꯁꯥꯏꯕꯔ ꯈꯔ ꯀꯩꯅꯣ ꯁꯥꯏꯕ ꯈꯔ ꯑꯆꯧꯕ ꯗꯤꯁꯤꯒ ꯃꯔꯤ ꯂꯩꯅꯕꯁꯤꯡ ꯂꯩꯗꯅ
ꯎꯝ
ꯑꯗꯨꯒꯤꯗꯨꯗ ꯑꯣ ꯕꯤ ꯁꯤ ꯇꯥꯟꯊꯣꯛꯄ ꯌꯥꯕ
ꯄꯌꯥꯕ꯭ꯔꯥ ꯎꯝ
ꯑꯗꯨꯗ ꯑꯦꯛꯖꯥꯝꯁꯇ ꯃꯤꯡ ꯆꯟꯖꯟꯒꯦꯅ ꯍꯥꯏꯔꯒ
ꯑꯩ ꯀꯩꯅꯣꯝ ꯍꯪꯒꯦ ꯁꯤꯗ ꯁ꯭ꯋꯥꯏꯗꯗꯤ ꯊꯣꯛꯄ ꯇꯜꯂꯦ ꯀꯩꯅꯣ ꯑꯥꯒꯤ ꯑꯣ ꯕꯤ ꯁꯤ ꯇꯥꯟꯊꯣꯛꯄ ꯈꯣꯏ ꯏꯗꯣꯝꯆꯥ ꯍꯣꯏꯗꯨꯗ ꯍꯪꯒꯦ ꯀꯩ ꯀꯩ ꯆꯪꯖꯥꯠꯅꯣ ꯑꯦꯛꯆꯦꯟꯁ ꯇꯥꯟꯊꯣꯛꯄꯁꯦ
ꯑꯦꯛꯆꯦꯟꯁꯀꯤꯔꯣ ꯑꯦꯛꯆꯦꯟꯁꯇ ꯃꯤꯡꯖꯟꯕ ꯍꯥꯏꯁꯦ ꯗꯣꯃꯤꯁꯥꯏꯜꯒ ꯄꯤ ꯑꯥꯔ ꯁꯤꯒ ꯆꯪꯉꯦ ꯍꯥꯏꯌꯦ
ꯑꯩꯒꯤ ꯗꯣꯃꯤꯁꯥꯏꯜꯁꯦ ꯃꯃꯤꯡ ꯃꯥꯟꯅꯗꯦꯅꯦ ꯑꯦꯁ ꯋꯥꯏ ꯑꯦꯜ ꯑꯣꯏꯒꯗꯕꯗꯣ ꯑꯦꯁ ꯑꯥꯏ ꯑꯦꯜ ꯊꯥꯏꯅꯦ
ꯑꯁ ꯅꯪꯒꯤꯖꯨ ꯄꯤ ꯑꯥꯔ ꯁꯤ ꯑꯃꯁꯨ ꯆꯪꯕꯅꯦ
ꯄꯤ ꯌꯥꯔ ꯁꯤꯁꯤꯅ ꯀꯩꯅꯣ
ꯄꯤ ꯑꯥꯔ ꯁꯤꯅ ꯄꯥꯔꯃꯤꯅꯦꯟ ꯔꯦꯁꯤꯗꯦꯟꯁꯤꯌꯦꯜ ꯁꯥꯔꯇꯤꯐꯤꯀꯦꯠ
ꯑꯁ ꯑꯗꯨꯁꯨ ꯑꯃꯨꯛ ꯆꯪꯉꯔꯥ
ꯊꯥꯏꯅꯗꯤ ꯊꯥꯏꯅꯗꯤ ꯀꯩꯅꯣꯅ ꯄꯤꯔꯝꯕꯅꯦꯕꯀꯣ ꯎꯝ ꯄ꯭ꯔꯗꯥꯟꯒꯨꯝꯕ ꯑꯩꯈꯣꯏꯒꯤ ꯑꯩꯈꯣꯏꯔꯣꯝꯒꯤꯗꯤ ꯄ꯭ꯔꯗꯥꯟꯒꯨꯝꯕ ꯑꯗꯨꯃꯥꯏꯅ ꯇꯧꯔ ꯄꯤꯔꯝꯃꯦꯕ ꯑꯗꯣ ꯍꯧꯖꯤꯛꯀꯥꯟꯕꯨꯗꯤ ꯍꯧꯖꯤꯛꯀꯥꯟꯕꯨꯗꯤ ꯑꯗꯨꯝ ꯌꯥꯔꯦ ꯍꯥꯏꯕꯅꯦꯕ ꯁꯥꯏꯕꯔꯗ ꯑꯗꯨꯝ ꯇꯧꯗꯣꯏꯅꯦꯕ
ꯎꯝ
ꯁꯥꯏꯕꯔ ꯑꯗꯨꯃꯥꯏꯅ ꯍꯥꯏꯖꯦ
ꯑꯩꯟ ꯔꯦꯁꯤꯗꯦꯟ ꯁꯥꯔꯇꯤꯐꯤꯀꯦꯠꯁꯦ ꯄꯤ ꯑꯥꯔ ꯁꯤꯁꯤꯁꯨ ꯁꯥꯏꯕꯔꯗ ꯑꯗꯨꯝ ꯌꯥꯔꯦꯕ ꯄꯤ ꯌꯥꯔ ꯁꯤꯒ ꯀꯩꯅꯣꯒ ꯑ ꯗꯣꯃꯤꯁꯥꯏꯜꯁꯦ ꯃꯃꯤꯡ ꯃꯥꯟꯅꯗꯦ ꯎꯝ
ꯄꯤ ꯑꯥꯔ ꯁꯤꯒ ꯗꯣꯃꯤꯁꯥꯏꯜꯒꯗꯣ ꯂꯩꯔꯕ ꯑꯗꯨꯑꯣꯏꯇꯥꯔꯒꯗꯤ ꯌꯥꯔꯦ ꯅꯪꯒꯤ ꯑꯥ ꯑꯦꯛꯆꯦꯟꯁꯇ ꯃꯤꯡ ꯆꯟꯁꯤꯟꯕꯗꯣ
ꯑꯩꯈꯣꯏ ꯏꯗꯣꯝꯆꯥꯗ ꯇꯧꯔꯒ ꯍꯪꯍꯟꯒꯦ ꯃꯣꯏ ꯑꯥ ꯒꯤꯗꯨꯗ
ꯎꯝ ꯗꯣ ꯑꯥꯗ ꯅꯪ ꯑꯗꯨꯝ ꯁꯤꯗ ꯁꯥꯏꯕꯔ ꯑꯃ ꯍꯦꯛꯇꯗ ꯌꯥꯗꯣꯏꯅꯦ
ꯌꯥꯅꯤꯌꯦ ꯑꯩ ꯆꯠꯇ꯭ꯔꯁꯨ ꯌꯥꯕꯒꯤ ꯊꯕꯛꯅꯦ ꯑꯩ ꯑꯁꯤꯒꯨꯝꯕꯗꯄ ꯌꯥꯝ ꯇꯜꯂꯦ ꯑꯩ ꯆꯪꯕ꯭ꯔ
ꯁꯥꯏꯟ ꯆꯪꯉꯦꯒꯨꯝ ꯍꯥꯏꯕꯅꯦ ꯐꯣꯝ ꯂꯧꯊꯣꯛꯇꯣꯏꯅꯤ ꯐꯣꯝ ꯑꯃ ꯃꯣꯏꯅ ꯆꯤꯡꯊꯣꯛꯄꯤꯔꯛꯀꯅꯤ ꯍꯥꯏꯕꯀꯣ ꯑꯗꯨꯗ ꯑꯩꯈꯣꯏꯅ ꯃꯦꯜꯂ ꯈꯣꯠꯂꯒ ꯁꯥꯏꯟ ꯇꯧꯔꯅꯤ ꯑꯗꯨꯒ ꯄꯁꯤꯟꯈ꯭ꯔꯒ ꯃꯣꯏꯅ ꯑꯃꯨꯛ ꯊꯥꯒꯠꯈ꯭ꯔꯅꯤ ꯑꯗꯨꯒ ꯑꯦꯄ꯭ꯔꯨꯞ ꯇꯧꯔꯛꯄ ꯈꯣꯠꯄ ꯑꯃꯨꯛ ꯉꯥꯏꯔꯒ ꯀꯣꯟꯅ ꯂꯥꯛꯄꯕ ꯑꯗꯨꯃꯥꯏꯅ ꯇꯧꯋꯦ
ꯑꯩꯈꯣꯏ ꯑꯩꯈꯣꯏꯗꯣꯝꯆꯥ ꯍꯟꯗꯛ ꯂꯥꯛꯀꯅꯤ ꯑꯗꯨꯗꯣ ꯄꯨꯔꯛꯑꯣ ꯍꯥꯏꯔꯁꯨ ꯌꯥꯅꯤ ꯐꯣꯝꯗꯣ ꯑꯝꯇ ꯍꯥꯏꯔꯒ ꯌꯦꯡꯒꯦ ꯑꯩꯅ ꯍꯣꯔꯦꯟ ꯉꯥꯏꯍꯥꯛꯄꯨ ꯂꯩꯔꯒ ꯐꯣꯟ ꯇꯧꯔꯒ ꯋꯥꯔꯤ ꯁꯥꯟꯅꯍꯟꯒꯦ ꯃꯉꯣꯟꯗ ꯎꯝ ꯑꯩ ꯌꯥꯝ ꯇꯜꯂꯦꯕ ꯁ꯭ꯋꯥꯏ ꯆꯠꯊꯣꯛ ꯆꯠꯁꯤꯟ ꯌꯥꯝ ꯆꯠ ꯆꯠꯅꯤꯡꯗꯦꯕ ꯑꯩ
ꯑꯩꯁꯨ ꯑꯩꯁꯦ ꯉꯔꯥꯡꯁꯦ ꯑꯩꯗꯤ ꯉꯔꯥꯡꯁꯨ ꯄꯨꯔꯥ ꯃꯩ ꯅꯤꯕ ꯑꯗꯨꯁꯤꯡꯗꯣ ꯊꯤꯔꯒ ꯈꯣꯠꯂꯒ ꯇꯧꯔꯒ ꯁꯨꯝ ꯇꯧꯔꯒꯦꯗꯥꯅ ꯃꯣꯏ ꯀꯩꯅꯣꯃ ꯑꯥ ꯐꯤꯜ ꯑꯦꯁꯤꯁꯇꯦꯟ ꯍꯥꯏꯕ ꯑꯃꯝ ꯌꯥꯎꯋꯦꯕ ꯃꯣꯏ ꯑꯦꯛꯖꯥꯝꯒꯤꯗꯨꯗ
ꯎꯝ ꯎꯝ
ꯑꯣ ꯄꯣꯔꯁꯇꯨꯗ ꯑꯗ ꯑꯗꯨꯗꯣ ꯈꯔ ꯏꯟꯇꯔꯦꯁ ꯂꯩꯔ ꯍꯥꯏꯇꯥꯔꯦ ꯑꯩꯁꯦ ꯑꯦꯛꯖꯥꯝꯗꯣ ꯂꯥꯏꯗꯧ ꯃꯥꯟꯕ
ꯁꯤꯈꯣꯄꯥꯅ ꯇꯥꯟꯊꯣꯛꯑꯣ ꯍꯥꯏꯔꯕꯅꯦ ꯅꯍꯥꯟ ꯃꯨꯛꯇꯩ ꯆꯪꯉꯤꯗꯅ ꯃꯅꯤꯄꯨꯔꯒꯤꯗꯤ
ꯍꯣꯏ ꯑꯩꯗꯤ ꯍꯟꯗꯛ ꯈꯛ ꯈꯪꯉꯦ ꯍꯥꯏꯕ ꯅꯪꯕꯣ
ꯍꯥꯏꯔꯕꯅꯦ ꯈꯪ ꯑꯩ ꯈꯪꯉꯦꯕ ꯑꯗꯣ ꯗꯥꯏꯔꯦꯛ ꯑꯗꯨꯃꯥꯏꯅ ꯑꯗꯨꯒꯤꯗ ꯆꯪꯉꯦꯗꯤ ꯈꯪꯗꯕ ꯑꯗꯨꯃꯥꯏꯅ ꯑꯩꯁꯨ ꯈꯪꯗꯦꯕ ꯑꯗꯨꯃꯥꯏꯅ ꯗꯥꯏꯔꯦꯛ ꯆꯪꯉꯦꯗꯤ ꯑꯗꯨ ꯇꯥꯟꯊꯣꯛꯄ ꯑꯃꯗꯤ ꯆꯪꯉꯦ ꯃꯅꯤꯄꯨꯔꯒꯤ ꯊꯕꯛꯀꯤꯗꯃꯛ ꯇꯗꯤ ꯈꯪꯉꯦꯕ ꯑꯗꯨꯒ ꯗꯥꯏꯔꯦꯛ ꯁꯨꯃꯥꯏꯅ ꯊꯣꯛꯂꯛꯑꯀꯥꯟꯗ ꯑꯗꯨꯗꯁꯨ ꯑꯦꯛꯆꯦꯟꯖ ꯆꯪꯉꯦ ꯍꯥꯏꯁꯦ ꯑꯗꯨꯒꯤ ꯕꯥꯞ ꯑꯣꯟꯗ ꯂꯩꯇꯦꯕ
ꯍꯣꯏ
ꯑꯗꯨꯗꯨꯒꯤ ꯈꯪꯗꯦꯕ
ꯑꯗꯣ ꯁꯤꯗ ꯁꯔ ꯁꯥꯏꯕꯔ ꯑꯃꯂꯩꯁꯤꯗ ꯆꯠꯂ ꯍꯪꯉꯨꯔꯦ ꯑꯗ ꯃꯉꯣꯟꯗꯗꯤ ꯌꯥꯗꯦ ꯗꯤꯁꯤꯒ ꯃꯔꯤ ꯂꯩꯅꯗꯝꯅꯤꯅ ꯑꯗꯨꯃꯥꯏꯅ ꯍꯥꯏꯔꯛꯑꯦ ꯑꯗꯨꯃꯥꯏꯅ ꯁꯥꯏꯕꯔ ꯈꯤꯇꯪ ꯆꯥꯎꯅ ꯇꯧꯕ ꯑꯃꯗꯤ ꯗꯔꯀꯥꯔ ꯑꯣꯏ ꯑꯗꯨꯅꯤ
ꯀꯟꯐ꯭ꯔꯦꯟꯁ ꯄꯤꯍꯜꯂꯒ ꯋꯥꯔꯤ ꯁꯅꯔꯒ ꯑꯝꯇ ꯍꯪ ꯇꯥꯔꯦ
ꯑꯩꯅ ꯃꯅꯤꯄꯨꯔꯒꯤ ꯒ꯭ꯔꯥꯎꯟ ꯊꯥꯒꯦꯅ ꯊꯥꯖ ꯊꯥꯖꯤꯟꯈꯤꯕꯗꯨꯁꯨ ꯃꯇꯝ ꯀꯛꯇꯅ ꯌꯩꯊꯣꯛꯈ꯭ꯔꯕ ꯀꯩꯅꯣꯝ ꯇꯧꯔꯦ
ꯍꯥꯏꯗꯣꯛꯄꯗꯣ
ꯅꯠꯇꯦꯍꯦ ꯊꯥꯖꯟ ꯊꯥꯗ꯭ꯔꯤ ꯅꯨꯄꯤ
ꯑꯣ ꯑꯩꯗꯤ ꯅꯪ ꯑꯃ ꯍꯟꯗꯛ ꯅꯤꯅꯦꯒ ꯊꯥꯔꯨꯕꯗꯨꯔꯥ ꯇꯥꯡ ꯀꯨꯟ ꯍꯥꯏꯕ꯭ꯔꯥ ꯀꯩꯅꯣ ꯑꯗꯨ ꯊꯥꯔꯨꯕꯗꯨꯔꯥ ꯁꯤꯅꯤ
ꯊꯥꯔꯨꯗꯦꯃꯤ ꯑꯗꯣ ꯄꯣꯁꯄꯣꯟ ꯇꯧꯈ꯭ꯔꯤꯅꯦ ꯃꯤ ꯊꯥꯔꯨꯗꯦ ꯍꯥꯏꯔꯒ
ꯀꯩꯅꯣ ꯃꯅꯤꯄꯨꯔꯒꯤ ꯃꯅꯤꯄꯨꯔꯒꯤ ꯄꯣꯁꯄꯣꯟꯁꯦ ꯎꯝ ꯀꯥꯅꯤ ꯀꯥꯅꯤ ꯉꯥꯍꯥꯛ ꯂꯩꯔꯝ ꯉꯥꯍꯥꯛ ꯀꯥꯅꯤ